ꯇꯥꯕ꯭ꯔꯣ ꯇꯥꯕ꯭ꯔꯣ
ꯑꯣ ꯇꯥꯔꯦ ꯇꯥꯔꯦ꯫
ꯑꯣ ꯆꯥꯛ ꯆꯥꯔꯕꯣ꯫
ꯀꯗꯥꯏꯗꯒꯤ ꯆꯥꯡꯅꯣ ꯆꯥꯛꯖꯨ ꯊꯣꯡꯗ꯭ꯔꯤꯌꯦ꯫
ꯑꯋꯣꯏ ꯈꯪꯉꯦꯕ ꯅꯁꯛꯇꯣ ꯆꯥꯁꯨ ꯆꯠꯂꯝꯃꯣꯏꯕ꯫
ꯆꯠꯇꯦ ꯑ ꯍꯣꯏ
ꯅꯪ ꯌꯨꯝꯗ ꯂꯥꯛꯇ꯭ꯔꯣ꯫
ꯑ ꯌꯨꯝꯗ ꯂꯩꯇꯤꯌꯦ꯫
ꯑꯣ ꯑꯥꯗ ꯑꯥꯗ ꯂꯩꯕ꯭ꯔꯣ ꯑꯗꯨꯝ ꯂꯩꯕ꯭ꯔꯣ꯫
ꯍꯣꯏ ꯑꯥꯗ ꯂꯩꯌꯦ
ꯑꯁ ꯅꯪꯁꯦ ꯅꯨꯡꯉꯥꯏꯈ꯭ꯔꯦꯗꯀꯣ꯫
ꯑꯩꯗꯣ ꯎꯝ ꯑꯃꯨꯛ ꯍꯟ ꯂꯥꯛꯈ꯭ꯔꯕꯀꯣ꯫
ꯑꯣ ꯅꯪ ꯑꯃꯨꯛ ꯂꯥꯛꯈ꯭ꯔꯦ꯫
ꯍꯣꯏ
ꯑꯁ ꯅꯪꯗꯤ ꯆꯠꯊꯣꯛ ꯆꯠꯁꯤꯟ ꯑꯁ ꯌꯝ ꯊꯧꯅꯥ ꯌꯝ ꯐꯩꯌꯦꯅꯦ꯫
ꯅꯪꯗꯤ ꯀꯗꯥꯏ ꯂꯩꯕ꯭ꯔꯥ ꯍꯧꯖꯤꯛ꯫
ꯑꯩꯗꯤ ꯑꯗꯨꯝ ꯂꯩꯌꯦ ꯍꯥꯟꯅ ꯂꯩꯐꯝꯗꯣ꯫
ꯌꯣꯄꯥꯛ ꯃꯈꯣꯟꯖꯨ ꯇꯥꯏꯌꯦꯅꯦ꯫
ꯑꯗꯨꯝ ꯀꯩꯅꯣ ꯑꯥ ꯎꯝ ꯂꯝꯕꯤꯗ ꯂꯦꯞꯄꯒ ꯂꯦꯞꯄꯩꯅꯦ
ꯑꯣ ꯅꯪꯗꯤ ꯂꯝꯕꯤꯗ ꯂꯦꯞꯄꯒ ꯂꯩꯕ꯭ꯔꯥ
ꯍꯣꯏ ꯀꯅꯥꯀꯅꯥ ꯂꯩꯒꯦ
ꯑꯩꯗꯤ ꯏꯆꯦꯒ ꯂꯩꯌꯦ
ꯑꯣ ꯅꯆꯦꯗꯣ ꯅ ꯆꯦ ꯍꯥꯏꯁꯦ ꯑꯥ ꯑꯆꯧꯕꯗꯨꯔꯣ ꯃꯆꯥꯗꯨꯔꯣ
ꯑꯁ ꯅꯪꯖꯨ ꯑꯆꯧꯕ ꯃꯆꯥ ꯍꯥꯏꯌꯦ ꯑꯍꯟ ꯅꯠꯇꯦ ꯑꯅꯤꯁꯨꯕꯗꯣ
ꯑꯅꯤꯁꯨꯕꯤꯗꯣ
ꯑ
ꯑꯁ ꯅꯨꯡꯉꯥꯏꯗ ꯅꯣꯏꯗꯤ ꯑꯁ
ꯅꯨꯡꯉꯥꯏꯌꯦ ꯅꯨꯡꯉꯥꯏ ꯅꯨꯡꯉꯥꯏꯅ ꯂꯩꯒꯗꯕꯅꯦ
ꯍꯣꯏ ꯅꯣꯡ ꯆꯨꯕ꯭ꯔꯣ
ꯅꯣꯡ ꯆꯨꯗꯤꯌꯦ ꯅꯪꯖꯦ ꯑ ꯆꯨꯗꯦ ꯑꯈꯣꯏꯗꯤ ꯅꯪꯁꯦ ꯑ ꯅꯪꯁꯦ ꯑ ꯍꯥꯅꯨꯕ ꯍꯅꯨꯕꯅ ꯉꯥꯡꯕ ꯃꯥꯂꯦꯉꯣ
ꯀꯩꯌꯦꯕ
ꯍꯅꯨꯕꯅ ꯋꯥ ꯉꯥꯡꯕ ꯃꯥꯜꯂꯦꯕ
ꯑꯣ ꯈꯔꯥ ꯍꯅꯨꯕꯩꯅꯦ
ꯑꯗꯨ ꯆꯥꯛ ꯆꯥꯔꯕꯣ
ꯆꯥꯔꯦ
ꯀꯩ ꯏꯟꯖꯥꯡ ꯆꯥꯒꯦ ꯅꯪꯗꯤ
ꯉꯁꯤ ꯁꯧꯒ꯭ꯔꯤ ꯆꯥꯏ ꯐꯔꯦ ꯑꯗꯨꯗꯤ ꯑꯩ ꯑ ꯑꯝ ꯀꯩꯅꯣꯝ ꯍꯧꯖꯤꯛ ꯑꯉꯥꯡꯒꯤ ꯃꯈꯨꯟ ꯀꯩꯅꯣꯗ ꯑꯃꯨꯛ ꯇꯧꯔꯒꯦ
ꯑꯁ ꯅꯪꯗꯤ ꯃꯈꯣꯟꯖꯦ ꯁꯥꯕ ꯍꯩꯕ꯭ꯔꯣ
ꯍꯥꯥ ꯑꯥꯎ ꯁꯥꯕ ꯍꯩꯌꯦ ꯑꯥ ꯅꯪꯁꯦ ꯀꯩꯗꯧꯉꯩ ꯂꯥꯛꯀꯅꯤ
ꯑꯩꯁꯦ ꯕꯣꯜ ꯐꯥꯏꯅꯦꯜ ꯅꯨꯃꯤꯠꯇ ꯂꯥꯛꯁꯤꯔꯗꯤ ꯈꯟꯕꯅꯦ
ꯌꯦꯡꯃꯤꯟꯅꯁꯦ ꯑꯈꯣꯏꯀꯣ
ꯑ ꯅꯣꯏ ꯅꯣꯏ ꯀꯗꯥꯏꯗ ꯌꯦꯡꯁꯦ ꯍꯥꯏꯕ꯭ꯔꯣꯗꯣ
ꯍꯥꯥ
ꯀꯗꯥꯏꯗ ꯌꯦꯡꯗꯣꯏꯅꯣ
ꯑꯩꯈꯣꯏ ꯑꯩꯈꯣꯏ ꯐꯏꯅꯦꯜ ꯅꯨꯃꯤꯠꯇꯗꯤꯀꯣ
ꯑꯥ
ꯐꯖꯅ ꯇꯧꯔꯒ ꯃꯤ ꯃꯤ ꯈꯨꯟ ꯂꯣꯏꯅꯃꯛ ꯌꯦꯡꯕ ꯌꯥꯅꯕ ꯁꯦꯝꯒꯅꯤ
ꯀꯗꯥꯏꯗ
ꯑꯁꯣꯝꯗ ꯊꯛꯀꯤꯗꯣ ꯑꯗꯨ ꯅꯨꯃꯤꯠꯇꯨꯗꯤ ꯑꯁ ꯍꯣꯏ ꯅꯨꯄꯥ ꯅꯨꯄꯤꯁꯨ ꯂꯣꯏꯅꯃꯛ ꯍꯣꯏ ꯂꯣꯏꯅꯃꯛ
ꯁꯦꯡꯗꯤ ꯁꯦꯡꯕꯔꯣ ꯅꯪꯒꯤꯁꯦ
ꯍꯣꯏ ꯑꯗꯨ ꯅꯨꯃꯤꯠꯇꯨꯗꯤꯑꯥ ꯎꯝ ꯃꯥꯒꯤ ꯀꯩꯅꯣ ꯇꯧꯕꯁꯤꯡꯗꯣ ꯇꯣꯉꯥꯟ ꯇꯣꯉꯥꯟ ꯐꯝꯃꯒꯀꯣ ꯄꯩꯁꯥ ꯊꯥꯅꯗꯣꯏꯅꯦꯕ ꯈꯪꯕ꯭ꯔꯥ ꯑꯩ ꯍꯥꯏꯁꯦ ꯄꯩꯁꯥ ꯊꯥꯅꯗꯣꯏꯅꯦꯕ ꯑꯗꯨ ꯉꯝꯗꯕ ꯃꯤꯁꯤꯡꯁꯤꯅ ꯉꯝꯕ ꯃꯤꯁꯤꯡꯗ ꯄꯤꯕꯅꯦ ꯄꯤꯔꯒ ꯂꯣꯏꯅꯃꯛ ꯑꯃꯨꯛ ꯆꯥꯃꯤꯟꯅꯕ ꯑꯗꯨꯃꯥꯏꯅ ꯇꯧꯗꯣꯏꯅꯦ
ꯑꯁ ꯑꯗꯨꯗꯤ
ꯑꯁ ꯌꯥꯝ ꯅꯨꯡꯉꯥꯏꯕꯅꯦ
ꯑꯩꯁꯨ ꯂꯥꯛꯀꯦ ꯑꯗꯨꯗꯤꯀꯣ
ꯂꯥꯛꯑꯣ
ꯑꯩꯁꯨ ꯂꯥꯛꯀꯦ
ꯀꯩ ꯍꯥꯏꯅꯣ ꯇꯥꯗ꯭ꯔꯦ ꯑꯝꯇ
ꯑꯩꯁꯨ ꯀꯣ
ꯍꯣꯏ
ꯑꯩꯁꯨ ꯂꯥꯛꯀꯦꯕ ꯌꯦꯡꯕꯗꯣ ꯍꯣꯏ ꯂꯥꯛꯀꯦꯀꯣ
ꯑꯣꯏ
ꯉꯔꯥꯡ ꯉꯔꯥꯡꯗꯨꯗꯤ ꯎꯝ ꯍꯥꯏꯔꯣꯅꯦ
ꯅꯪ ꯉꯁꯤ ꯆꯔꯆ ꯆꯠꯄ꯭ꯔꯣ
ꯆꯠꯂꯦ ꯑꯁ ꯑꯩꯈꯣꯏꯗꯤ ꯅꯨꯡꯇꯤꯒꯤ ꯆꯠꯂꯦ ꯅꯣꯏ ꯅꯆꯦ ꯑꯩꯈꯣꯏꯁꯨ ꯂꯥꯛꯑꯦ ꯅꯆꯦ ꯑꯩꯈꯣꯏꯁꯨ ꯂꯥꯛꯑꯦ ꯅꯅꯥꯎꯅ ꯅꯨꯄꯤ ꯈꯣꯏꯁꯨ ꯂꯥꯛꯑꯦ
ꯑꯗꯨ ꯃꯤ ꯌꯥꯝꯕ꯭ꯔꯣ
ꯉꯁꯤꯗꯤ ꯃꯤ ꯈꯔ ꯌꯥꯝꯃꯦ ꯍꯣꯏ
ꯑꯣ
ꯀꯩꯅꯣ ꯅꯣꯏ ꯗꯗꯥ ꯑꯃ ꯃꯆꯥ ꯄꯣꯛꯄꯩꯗꯣ
ꯍꯣꯢ ꯈꯪꯉꯦ ꯈꯪꯉꯦ
ꯈꯪꯕ꯭ꯔꯣ
ꯈꯪꯉꯦ
ꯑꯣ ꯑꯗꯨꯗꯣ ꯆꯥꯔꯖꯇ ꯂꯥꯏ ꯈꯨꯔꯨꯝꯕꯤꯕꯅꯦ ꯃꯣꯟ ꯃꯥ ꯑꯉꯥꯡꯒꯤꯗꯣ
ꯑꯣ ꯃꯃꯤꯡ ꯊꯣꯜꯂꯦ ꯍꯥꯏꯕ꯭ꯔꯣ
ꯃꯃꯤꯡ ꯊꯣꯜꯂꯦ ꯍꯣꯏ
ꯑꯣ
ꯀꯥꯎꯈ꯭ꯔꯦ ꯃꯃꯤꯡꯗꯨ
ꯑꯩ ꯈꯪꯉꯦ
ꯍꯣꯏ ꯑꯩꯗꯤ ꯑꯃꯨꯛ ꯀꯥꯎꯈ꯭ꯔꯦ ꯑꯩꯅ ꯃꯥꯒꯤ ꯅꯨꯄꯤꯗꯣ ꯉꯁꯤꯅ ꯑꯍꯥꯟꯕꯅꯦ ꯑꯩꯅ ꯎꯕꯗꯣ ꯃꯥꯒꯤ ꯀꯥꯏ ꯀꯥꯏꯗ ꯂꯩꯕ꯭ꯔꯣ
ꯃꯥꯁꯦ ꯌꯨꯝꯗꯁꯨ ꯂꯩꯕꯅꯦꯕꯀꯣ ꯑꯗꯣ ꯌꯨꯝꯗ ꯂꯩꯇ꯭ꯔꯦꯕ ꯑꯗꯨꯒ ꯃꯈꯥꯔꯣꯝꯗ ꯑꯃꯨꯛ ꯂꯩꯕꯉꯣ
ꯑꯣ ꯑꯁ ꯑꯃꯐꯥꯎ ꯎꯗꯦ ꯑꯩꯗꯤ ꯉꯁꯤꯅ ꯑꯍꯥꯟꯕꯅꯤꯀꯣ ꯉꯁꯥꯏ ꯆꯥꯔꯁ ꯂꯥꯛꯄꯗꯣ
ꯑꯣ ꯐꯖꯅ ꯌꯦꯡꯍꯧ ꯌꯥꯗ꯭ꯔꯣ
ꯃꯥꯏꯗꯣ ꯑꯥ ꯀꯩ ꯂꯝꯗꯩꯅꯣ ꯑꯥ ꯁꯣꯝꯗꯔꯥ ꯀꯩꯅꯣꯒꯤꯗꯔꯥ
ꯑꯥ ꯀꯩꯅꯣꯔꯣꯝꯗꯒꯤꯅꯦ ꯆꯤꯡꯗꯤ ꯅꯠꯇ꯭ꯔꯦ ꯃꯥ ꯂꯩꯕꯗꯣ ꯑꯣ ꯍꯣꯏ ꯑꯗꯨꯅꯦ
ꯑ ꯍꯌꯦꯡꯗꯤ ꯀꯥꯏꯗ ꯆꯠꯀꯅꯤ
ꯑꯩ ꯆꯠꯅꯤꯡꯉꯥꯏ ꯂꯩꯇꯦ ꯅꯪ ꯑꯩꯒꯤ ꯄ꯭ꯔꯦꯛꯇꯤꯀꯦꯜ ꯏꯕꯤꯒꯦꯔꯥ
ꯅꯣ ꯑꯩ ꯑꯩ ꯑꯩ ꯅꯪꯉꯣꯏꯌꯦ ꯍꯥꯏꯗꯤ ꯑꯩꯗꯤ ꯑꯩꯗꯤ ꯂꯧ ꯑꯗꯨꯝ ꯆꯠꯄꯅꯦꯕ
ꯑꯣ ꯑꯣ
ꯂꯧ ꯏꯁꯤꯡ ꯅꯣꯡ ꯆꯨꯗꯕꯒꯤ ꯂꯧꯗꯨꯁꯨ ꯂꯣꯏꯁꯤꯟꯕꯁꯨ ꯉꯝꯗꯕ ꯑꯗꯨꯝ ꯅꯨꯡ ꯅꯨꯡꯇꯤꯒꯤ ꯑꯗꯨꯝ ꯑꯗꯨꯒꯤꯅꯦ ꯑꯩꯒꯤ ꯀꯨꯠ ꯀꯨꯆꯨꯗꯨꯁꯨ ꯌꯥꯝ ꯐꯖꯕꯩꯗꯨ ꯌꯥꯝ ꯐꯖꯕꯩꯗꯣ
ꯃꯨꯕ ꯅꯠꯇꯦ ꯃꯝꯕꯅꯤꯗ ꯑꯗꯨ
ꯃꯝꯕꯩꯗꯨꯅꯦꯕ ꯑꯩꯅ ꯍꯧꯖꯤꯛ ꯑꯩꯉꯣꯟꯗ ꯍꯧꯖꯤꯛ ꯈꯨꯗꯣꯡꯊꯤꯔꯤꯁꯦ ꯑꯁ ꯂꯣꯏꯔ ꯂꯧꯔ ꯂꯣꯏꯔꯀꯥꯟꯗꯗꯤ ꯑꯁ ꯑꯃꯨꯛ ꯅꯨꯡꯉꯥꯏꯔꯅꯤꯗ
ꯐꯖꯔꯛꯀꯅꯤ ꯍꯥꯏꯌꯣ
ꯑꯥ
ꯂꯧꯅ ꯃꯔꯨꯅꯦꯀꯣ
ꯍꯥꯥ
ꯂꯧ ꯂꯧ ꯁꯨꯕꯅ ꯃꯔꯨ ꯑꯣꯏꯌꯦꯕ ꯁꯛꯇꯤ
ꯍꯣꯏꯅꯦ ꯂꯧ ꯁꯨꯕꯁꯦ ꯑꯁ ꯍꯧꯖꯤꯛ ꯍꯟꯗꯛ ꯁꯨꯕꯁꯦ ꯅꯦꯛꯁ ꯏꯌꯔꯗ ꯆꯥꯗꯣꯏꯅꯦꯕ ꯑꯩꯈꯣꯏꯅ ꯇꯧꯔꯤꯁꯦ
ꯍꯣꯏ
ꯑꯗꯨꯒꯤ ꯑꯁ ꯁꯨꯗ꯭ꯔꯁꯨ ꯑꯃꯨꯛ ꯌꯥꯗꯕ ꯂꯥꯏꯔꯕꯅꯤꯅꯀꯣ ꯑꯩꯈꯣꯏꯗꯤ
ꯑꯣ
ꯎꯝ ꯆꯥꯛ ꯊꯣꯡꯉꯤꯔꯣ
ꯍꯧꯖꯤꯛ ꯍꯧꯖꯤꯛ ꯊꯣꯛꯉꯅꯤ ꯆꯥꯛꯇꯤ
ꯑꯣ
ꯀꯔꯤ ꯏꯟꯖꯥꯡ ꯊꯣꯡꯁꯤꯔꯥ ꯈꯪꯗꯦ ꯑꯗꯣ
ꯑꯁ ꯅꯣꯏꯗꯤ ꯅꯨꯄꯤꯅꯤꯅ ꯑꯁ ꯅꯨꯡꯉꯥꯏꯅꯦ
ꯀꯩꯒꯤ ꯅꯨꯡꯉꯥꯏꯕꯅꯣ
ꯑꯗꯨꯝ ꯍꯥꯏꯗꯤ ꯅꯨꯄꯤꯗꯤ ꯅꯨꯄꯥꯒꯤ ꯊꯕꯛꯁꯨ ꯇꯧꯗ꯭ꯔꯦꯗꯅ ꯑꯗꯨꯏ ꯑꯗꯨꯝ ꯑꯃꯔꯣꯝꯗꯗꯤ ꯑꯃꯨꯛ ꯋꯥꯕꯀꯣ ꯑꯃꯔꯣꯝꯗ ꯑꯃꯨꯛ ꯅꯨꯡꯉꯥꯏꯕ
ꯑꯩꯈꯣꯏꯁꯨ ꯑꯩꯈꯣꯏ ꯅꯨꯄꯥꯒꯤ ꯊꯕꯛ ꯇꯧꯋꯦ ꯑꯩꯈꯣꯏꯗꯤ ꯅꯨꯄꯥ ꯏꯃꯨꯡꯗꯣ ꯅꯨꯄꯥ ꯌꯥꯝꯃꯦꯗꯅ
ꯍꯣꯏ
ꯅꯪꯁꯨ ꯈꯪꯉꯦꯗꯅ ꯑꯗꯨꯗꯤ
ꯍꯥ
ꯑꯗꯨꯒꯤ ꯅꯨꯄꯥꯒꯤ ꯊꯕꯛꯁꯨ ꯑꯗꯨꯝ ꯇꯧꯍꯟꯂꯦꯕ
ꯑꯣ ꯑꯁ ꯅꯪꯗꯤ ꯊꯕꯛ ꯌꯥꯝ ꯀꯜꯂꯦ ꯑꯁ ꯑꯩꯈꯣꯏ ꯈꯨꯟ ꯃꯤꯁꯤꯅ ꯂꯣꯏꯅ ꯍꯥꯏꯔꯦ ꯅꯪ ꯊꯕꯛ ꯀꯜꯂꯦꯅꯀꯣ
ꯑꯁ ꯅꯪꯁꯨ ꯄꯪꯍꯥꯏꯗ ꯍꯥꯏꯒꯅꯨꯍꯦ
ꯎꯝ ꯑꯇꯣꯞꯄ ꯃꯤꯒ ꯃꯥꯟꯅꯗꯦ ꯑꯁ ꯃꯥꯗꯤ ꯊꯕꯛ ꯌꯥꯝ ꯀꯜꯂꯦ ꯅꯨꯄꯤ ꯅ ꯈꯥꯏꯗꯤ ꯍꯥꯏꯅꯨꯀꯣ ꯊꯕꯛꯇꯣ
ꯑꯣ ꯍꯥꯏꯕ꯭ꯔꯣ
ꯑꯁ ꯍꯥꯏꯌꯦ
ꯑꯁ ꯍꯥꯏꯕ ꯃꯤꯗꯣ ꯑꯩꯉꯣꯟꯗ ꯀꯧꯔꯛꯑꯣ ꯀꯩꯅꯣ ꯃꯤ ꯊꯥꯏ ꯄꯤꯖꯒꯦ
ꯎꯝ ꯑꯗꯨ ꯅꯆꯦꯗꯣ ꯑꯗꯨꯝ ꯊꯕꯛ ꯆꯠꯄ꯭ꯔꯣ ꯃꯥꯗꯣ ꯍꯥꯟꯅ ꯇꯧꯕꯩꯗꯣ
ꯍꯣꯏ ꯆꯠꯂꯦ
ꯑꯅꯆꯦꯗꯤ ꯐꯩꯅꯦ ꯃꯥꯗꯤ ꯊꯕꯛ ꯇꯧꯕ ꯐꯪꯉꯦ
ꯅꯣꯏꯒꯤ ꯏꯄꯥꯗꯣ ꯅꯥꯕ ꯐꯈ꯭ꯔꯦꯀꯣ
ꯐꯔꯦ ꯀꯨꯏꯔꯦ ꯑꯁ ꯃꯥꯗꯤ ꯌꯥꯝ ꯐꯔꯦ ꯑꯗꯨꯕꯨ ꯃꯥꯁꯦ ꯑꯗꯨꯝ ꯍꯦꯛ ꯍꯦꯛ ꯃꯀꯣꯛ ꯉꯥꯎꯕꯀꯣ
ꯑꯣ
ꯑꯗꯨꯒꯤ ꯑꯁ ꯄꯥꯈꯠꯂꯤꯅꯦ ꯑꯩꯈꯣꯏꯁꯦ
ꯑꯩꯁꯨ ꯆꯪꯕꯤꯁꯤꯔꯥ ꯈꯟꯕꯅꯦꯕꯀꯣ ꯅꯥꯔꯤꯀꯥꯟꯗ ꯏꯆꯦ ꯆꯪꯉꯦ ꯍꯥꯏꯌꯦꯕꯀꯣ
ꯏꯆꯦꯗꯤ ꯑꯗꯨꯝ ꯆꯪꯉꯦ ꯍꯣꯏ
ꯑꯗꯨꯒꯤ ꯑꯩꯁꯨ ꯆꯪꯗ꯭ꯔꯕꯀꯣ
ꯍꯣꯏ ꯃꯤ ꯑꯃ ꯅꯥꯕ ꯀꯥꯟꯗ ꯃꯤ ꯑꯃꯅ ꯂꯥꯛꯑꯒ ꯁꯨꯝ ꯋꯥꯔꯤ ꯁꯥꯟꯅꯕꯒꯨꯝꯕꯁꯦ ꯌꯥꯝꯅ ꯑꯅꯥꯕ ꯃꯤꯗ ꯄꯨꯛꯅꯤꯡ ꯌꯥꯝ ꯆꯥꯎꯕꯅꯦꯕ
ꯑꯣꯏ
ꯃꯤꯑꯣꯏꯕ ꯍꯥꯏꯁꯤꯗꯤ ꯁꯨꯃꯥꯏꯅ ꯇꯧꯒꯗꯝꯅꯦꯕ ꯅꯠꯇ꯭ꯔꯣ
ꯃꯥꯅꯦ ꯃꯥꯅꯦ
ꯎꯝ ꯑꯩꯈꯣꯏꯗꯤ ꯍꯤꯡꯉꯤꯉꯩꯗ ꯑꯃꯕꯨ ꯅꯨꯡꯁꯤꯅꯔꯒ ꯂꯩꯗꯝꯕꯅꯦꯕ
ꯍꯣꯏ ꯆꯨꯝꯃꯦ ꯅꯪꯅ ꯍꯥꯏꯕꯗꯣ
ꯑꯩꯈꯣꯏ ꯄꯨꯟꯁꯤꯁꯦ ꯀꯌꯥꯝ ꯁꯥꯡꯅ ꯍꯤꯡꯗꯕ ꯂꯩꯒꯦꯀꯣ
ꯑꯁ ꯑꯩꯅ ꯈꯪꯕꯗꯤꯕꯣ ꯍꯣꯏ ꯍꯣꯏ ꯑꯃꯒ ꯑꯃꯒ ꯅꯪꯒ ꯋꯥꯔꯤ ꯁꯥꯟꯅꯕꯁꯦ
ꯍꯣꯏ
ꯌꯥꯝꯅ ꯃꯔꯨ ꯑꯣꯏꯌꯦꯕ ꯍꯥꯏꯕꯗꯤꯀꯣ ꯅꯪꯗꯣ ꯌꯥꯝꯅ ꯑꯁꯦꯡ ꯑꯁꯦꯡꯕ ꯋꯥ ꯉꯥꯛꯇ ꯉꯥꯡꯉꯦꯕꯀꯣ
ꯍꯣꯏ ꯑꯩꯗꯤ ꯑꯗꯨꯝ ꯉꯥꯡꯒꯅꯤ ꯑꯩꯗꯤꯀꯣ ꯍꯥꯏꯗꯤ ꯉꯥꯡꯗꯗꯤ ꯍꯩꯇꯕ ꯑꯩꯗꯤ ꯑꯗꯨꯝ ꯉꯥꯡꯒꯅꯤ
ꯑ
ꯅꯆꯦꯗꯨ ꯅꯆꯦꯗꯨ ꯀꯩꯗꯧꯔꯤꯕꯣ
ꯇꯨꯝꯃꯤꯌꯦ ꯃꯥꯗꯣ ꯊꯕꯛ ꯆꯠꯂꯨꯕꯒꯤꯀꯣ ꯑꯃꯨꯛ ꯍꯜꯂꯛꯑꯦꯕꯀꯣ ꯑꯥ ꯍꯧꯒꯠꯇ꯭ꯔꯤꯌꯦ ꯃꯥꯗꯤ ꯄꯨꯡ ꯇꯔꯨꯛ ꯍꯦꯜꯂꯀꯥꯟꯗ ꯍꯜꯂꯛꯑꯦ ꯇꯔꯦꯠ ꯇꯥꯔꯝꯗꯥꯏꯗꯀꯣ ꯅꯨꯡꯗꯥꯡꯅ ꯆꯠꯈꯤꯕꯗꯣ
ꯅꯨꯡꯗꯥꯡꯒꯤ ꯊꯕꯛꯅꯦꯕ ꯃꯥꯅ ꯇꯧꯋꯤꯗꯤꯀꯣ ꯑꯗꯨꯒ ꯑꯃꯨꯛ ꯑ ꯗꯦ ꯑꯗꯨꯅ ꯑꯦ ꯅꯠꯇꯦ ꯅꯣꯡꯉꯥꯟꯗ ꯑꯃꯨꯛ ꯇꯨꯝꯕꯀꯣ
ꯍꯣꯏ ꯍꯣꯏ
ꯑꯁ ꯅꯆꯦꯗꯨꯁꯨ ꯌꯥꯝ ꯐꯩꯌꯦ ꯑꯁ ꯌꯥꯝ ꯃꯤ ꯊꯃꫭꯏ ꯌꯥꯝ ꯈꯪꯕꯅꯤ ꯅꯆꯦꯗꯨꯁꯨ
ꯐꯕꯅꯦ ꯐꯕꯅꯦ
ꯑꯗꯨ ꯅꯅꯥꯎ ꯅꯨꯄꯥꯗꯨꯁꯨ ꯌꯥꯝ ꯆꯥꯎꯔꯦꯀꯣ
ꯑꯁ ꯅꯣꯏ ꯅꯪꯉꯣꯟꯗꯒꯤ ꯐꯖꯅ ꯋꯥꯡꯈ꯭ꯔꯕꯅꯤ
ꯑꯩ ꯋꯥꯡꯉꯦ
ꯉꯁꯤ ꯎꯕ꯭ꯔꯥ
ꯍꯣꯏ ꯑꯩ ꯉꯁꯤ ꯎꯏ ꯃꯥꯗꯣ ꯑꯁ ꯋꯥꯐꯔ ꯑꯦ ꯀꯩꯅꯣ ꯖꯤ ꯕꯤ ꯑꯦꯜꯗꯨ ꯄꯥꯏꯔꯒ ꯏꯁꯩꯒ ꯇꯥꯔꯀꯣ ꯃꯥꯗꯨ
ꯑꯥ
ꯁꯣꯔꯣꯛꯇꯒ ꯃꯣꯏ ꯃꯃꯥꯟꯅꯕꯁꯤꯡꯅ ꯁꯣꯔꯣꯛꯇꯒ ꯆꯠꯂꯒ ꯑꯁ ꯌꯥꯝ ꯅꯩꯕꯩ ꯃꯑꯣꯡ ꯇꯧꯋꯦ ꯃꯣꯏꯗꯣ ꯑꯩꯈꯣꯏ ꯑꯗꯨꯝ ꯅꯤꯡꯁꯤꯡꯉꯦꯕ ꯑꯩꯈꯣꯏ ꯑꯩꯈꯣꯏꯁꯨ ꯑꯉꯥꯡ ꯑꯣꯏꯔꯤꯉꯩꯗ ꯑꯗꯨꯃꯥꯏꯅ ꯇꯧꯔꯛꯄꯗꯣ
ꯑꯣ ꯃꯥꯗꯣ ꯉꯁꯤ ꯆꯪꯈ꯭ꯔꯅꯦꯕꯀꯣ ꯉꯁꯤ ꯆꯪ
ꯗꯨꯗꯤꯀꯣ
ꯍꯣꯁꯇꯦꯜꯗ ꯆꯪꯈ꯭ꯔꯅꯦꯕꯀꯣ ꯑꯃꯨꯛꯀꯣ
ꯑꯁ ꯃꯥꯗꯨꯁꯨ ꯑꯁ ꯅꯍꯥꯟꯗꯨꯁꯨ ꯑ ꯏꯁꯩꯒ ꯁꯛꯇꯨꯅꯀꯣ ꯒꯤꯇꯔꯒ ꯇꯧꯗꯨꯅ ꯈꯥꯏꯔꯅ ꯏꯁꯩꯒꯥꯗꯣ
ꯑꯥ
ꯀꯩꯅꯣ ꯏꯁꯩ ꯑꯃ ꯂꯩꯕꯅꯦ ꯀꯩꯅꯣꯒꯤꯗꯣ ꯑꯁ ꯀꯔꯤ ꯍꯥꯏꯕ ꯀꯪꯂꯩꯄꯥꯛꯅꯤ ꯑ ꯀꯪꯂꯩꯄꯥꯛꯀꯤꯅꯤ ꯍꯥꯏꯗꯣ
ꯍꯣꯏ
ꯑꯗꯨ ꯏꯁꯩꯒꯗ ꯁꯛꯇꯨꯅ ꯑꯁ ꯌꯥꯝ ꯌꯥꯝꯅ ꯅꯨꯡꯁꯤꯌꯦꯅꯦ ꯏꯅꯥꯎ ꯅꯨꯄꯥꯗꯣ
ꯌꯣꯛꯅꯤꯡꯕꯅꯦ ꯏꯁꯩ ꯉꯥꯛꯇ ꯁꯛꯀꯦ ꯁꯛꯀꯦ ꯇꯧꯕꯅꯦ ꯃꯥꯗꯤ
ꯃꯥꯁꯤꯀꯩꯅꯣꯅꯦꯕꯀꯣ ꯇꯣꯝꯄꯣꯛꯅꯦ ꯁꯅꯥ ꯃꯇꯨꯝꯅꯦꯕ ꯃꯥꯗꯣ
ꯍꯣꯏ ꯁꯥꯅꯥ ꯃꯇꯨꯝꯅꯦ
ꯁꯥꯅꯥꯃꯇꯩꯝ ꯂꯨꯅ ꯇꯧꯕꯤꯌꯣ ꯍꯦ ꯃꯁꯛꯇꯨ ꯌꯥꯝ ꯐꯖꯩꯌꯦꯀꯣ ꯃꯥꯗꯣ
ꯈꯪꯗꯔꯦ ꯑꯗꯨꯗꯤ
ꯑꯁ ꯅꯣꯡ ꯆꯨꯔꯛꯑꯦꯍꯦ ꯑꯁ ꯌꯥꯝ ꯏꯪꯉꯦ ꯑꯩꯈꯣꯏ ꯈꯨꯟꯗ
ꯑꯣ ꯑꯈꯣꯏ ꯈꯨꯟꯁꯨ ꯏꯡꯉꯝꯃꯅꯤ ꯑꯗꯨꯗꯤ ꯅꯣꯏꯒꯤ ꯅꯣꯏꯒꯤ ꯈꯨꯟꯗꯣ ꯅꯣꯏꯒꯤꯈꯨꯟꯗꯣ ꯏꯪꯉꯗꯤ ꯑꯩꯈꯣꯏꯈꯨꯟꯁꯨ ꯏꯪꯉꯝꯒꯅꯤꯕꯀꯣ
ꯍꯣꯏ ꯑꯁ ꯅꯨꯡ ꯑꯁ ꯑꯩ ꯍꯧꯖꯤꯛꯁꯦ ꯁꯇꯤꯟ ꯄꯥꯏꯔꯒꯀꯣ
ꯍꯣꯏ
ꯑꯥ ꯆꯠꯄꯅꯦ ꯑꯩꯁ ꯑꯁ ꯅꯨꯡꯁꯥ ꯅꯨꯡ ꯃꯔꯛꯇ ꯆꯠꯄꯕꯁꯤꯗꯤ ꯀꯩꯅꯣꯝ ꯀꯩꯅꯣꯝꯅꯤꯡꯁꯤꯡꯂꯛꯑꯦꯍꯦ
ꯑꯁ ꯑꯩꯈꯣꯏ ꯑꯁꯤꯗꯀꯣ ꯑꯩꯗꯤ ꯑꯩꯗꯤ ꯅꯤꯡꯁꯤꯡꯅꯤꯉꯥꯏ ꯀꯔꯤꯝ ꯂꯩꯇ꯭ꯔꯦ
ꯑꯣ ꯑꯁ ꯅꯪꯗꯤ ꯑꯁ ꯌꯥꯝꯅ ꯒ꯭ꯌꯥꯟ ꯌꯥꯝ ꯇꯥꯏꯌꯦ ꯅꯪꯗꯤ